ꯇꯥꯔꯦ ꯇꯥꯔꯦ ꯅꯪ ꯀꯌꯥꯝ ꯋꯥꯠꯂꯤꯒꯦ
ꯑꯁ ꯑꯗꯨꯒꯨꯝꯕꯗꯣ ꯍꯥꯏꯅꯅꯨ
ꯀꯅꯥ ꯑꯅꯥ
ꯀꯅꯥꯅꯣꯅꯤ ꯄꯤꯗꯨꯒ
ꯍꯣꯏ ꯀꯔꯤꯝ ꯇꯧꯗꯕꯅꯤ ꯍꯦ ꯅꯍꯟꯒꯤꯗꯣ ꯑꯗꯨ ꯌꯥꯔꯦ ꯍꯥꯏꯔꯨꯔꯁꯤ
ꯁꯤꯒꯤ ꯃꯔꯝꯗ ꯌꯥꯝꯅ ꯍꯥꯏꯕꯁꯦ ꯍꯥꯏꯗꯤ ꯃꯣꯏꯅ ꯌꯥꯥꯔꯒꯁꯨ ꯑꯩꯈꯣꯏꯒꯤ ꯄꯩꯁꯥ ꯆꯉꯛꯄꯗꯣ ꯌꯥꯝꯅ ꯇꯥꯏ
ꯃꯥꯗꯤ ꯌꯥꯝ ꯈꯪꯅꯕꯅꯦ ꯑꯗꯨꯝ
ꯍꯧꯗꯥ ꯑꯃ ꯀꯟꯅ ꯃꯌꯥꯝ ꯉꯥꯡꯅꯔꯤꯕꯗꯣ
ꯎꯝ
ꯁꯥꯏ ꯌꯨꯤꯗꯣ
ꯎꯝ
ꯀꯤꯖꯗ꯭ꯔꯣ
ꯈ꯭ꯋꯥꯏꯗ ꯉꯥꯡꯅꯒꯦꯁꯦ
ꯑꯁ ꯅꯨꯄꯥꯒꯤꯗꯣꯍꯦ ꯅꯨꯄꯥ ꯂꯥꯏꯔꯕꯒꯤꯗꯣ
ꯑꯣ ꯑꯁꯤ ꯉꯛꯑꯦ ꯑꯩꯗꯤ ꯉꯁꯥꯏ ꯄꯨꯡ ꯃꯔꯤ ꯁ꯭ꯋꯥꯗ ꯃꯦꯀꯑꯞ ꯊꯣꯛꯂꯛꯑꯦꯕ ꯃꯔꯤ ꯈꯔ ꯍꯦꯜꯂꯛꯄꯗ
ꯎꯝ
ꯗꯨꯍꯦ ꯅꯣꯡꯉꯥꯟꯕꯗ ꯩꯅꯣ ꯇꯧꯦ ꯑꯗꯨ ꯇꯧꯔꯦ ꯀꯛꯅꯣ ꯍꯥꯏ ꯃꯌꯥꯝꯅ ꯀꯩꯅꯣ ꯎ ꯎꯄꯨ ꯄꯈꯤꯕ ꯀꯩꯅꯣꯗꯣ ꯍꯟꯗꯣꯔꯛꯑꯣ ꯇꯧ ꯂꯩꯦꯍꯧꯕ ꯑꯣ ꯍꯣꯏ ꯗ꯭ꯔꯦꯁꯤꯡ ꯇꯦꯕꯜ ꯗ꯭ꯔꯦꯁꯤꯡ ꯇꯦꯕꯜ ꯑꯃ ꯟꯖꯨꯟꯅ ꯄꯤꯈꯤꯕ ꯥꯟ ꯇꯧ ꯂꯩꯦꯣ
ꯇꯧ ꯑꯗꯨꯗꯣ ꯍꯥꯏꯗꯤ ꯑꯩꯁꯨ ꯃꯤꯅ ꯊꯥꯒꯠꯂꯛꯄ ꯀꯥꯟꯗ ꯑꯩꯁꯦ ꯃꯌꯥꯝꯅꯁꯨ ꯃꯤꯒꯤ ꯑꯇꯣꯞꯄꯒꯤꯗ ꯃꯣꯏꯒꯤ ꯃꯁꯥꯏꯒꯤ ꯍꯥꯞꯆꯜꯂꯤꯕꯣꯏ ꯈꯟꯕ ꯑꯇꯣꯞꯄꯒꯤꯗꯁꯨ ꯃꯣꯏꯒꯤ ꯍꯥꯞꯆꯜꯂꯤꯕ ꯃꯣꯏ ꯃꯣꯏꯗꯤ ꯅꯨꯡꯁꯤꯅꯅ ꯂꯩꯕꯅꯤꯅ ꯑꯗꯨꯒ ꯩꯅꯣ ꯍꯧꯖꯤꯦ ꯀ ꯆꯉꯒꯥꯔ
ꯎꯝ
ꯑ ꯇꯧ ꯂꯩꯥꯏꯅꯦ ꯍꯥꯗꯕ ꯑ ꯀꯔꯤꯕ ꯁꯤ ꯍꯤꯡꯒꯅꯨ ꯍꯥꯏꯕꯣ ꯀꯧ
ꯎꯝ
ꯌꯥꯏꯔꯦ ꯍꯒ ꯅꯨꯄꯤꯗ ꯑꯝꯇ ꯊꯥꯖꯕꯤꯔꯔꯣꯏ ꯃꯥꯒꯤ ꯍꯥꯛꯀꯛꯇ
ꯍꯣꯏ ꯍꯣ ꯍꯣꯏ ꯑꯗꯨ ꯃꯁꯛꯇꯨꯒ ꯃꯥꯟꯗꯦ ꯍꯥꯏꯕ
ꯑꯩꯗꯤ ꯃꯥꯥꯟ ꯑꯩꯒꯤ ꯊꯥꯏꯅꯗꯤ ꯑꯣꯏꯅ ꯃꯁꯤꯁꯦ ꯀꯩꯅꯣ ꯇꯧ ꯇꯧꯔꯒ ꯅꯨꯄꯥ ꯌꯥꯝ ꯃꯥꯔꯦ
ꯃꯁꯛꯇꯨ ꯃꯥꯗꯣ ꯈꯪꯉꯕ ꯃꯤꯅꯨꯡꯁꯤ ꯇꯥꯜꯂꯒꯅꯦ ꯄꯩꯁꯥꯗꯣ ꯃꯌꯥꯝꯗꯩ ꯑꯗꯨꯝ ꯃꯁꯛꯇꯨꯒ ꯑꯗꯨꯝ ꯇꯧ ꯑꯩꯅ ꯍꯦꯟꯗ ꯍꯦꯟꯃꯂꯦ ꯈꯪꯉꯦ ꯀꯩꯒꯤꯅꯣ ꯍꯥꯏꯕꯗ ꯃꯥꯏ ꯅꯨꯄꯤꯗꯨꯁꯨ ꯀꯩꯁꯨ ꯃꯁꯛ ꯐꯖꯕ ꯅꯠꯇꯦ ꯃꯥꯅ ꯌꯥꯝ ꯂꯨꯅ ꯇꯧꯕ ꯃꯥꯟꯗ꯭ꯔꯣ
ꯃꯥꯗꯣ ꯉꯥꯏꯍꯥꯛ ꯑꯩꯅ ꯃꯣꯏꯒꯤꯗꯨ ꯌꯦꯡꯕ ꯀꯥꯟꯗꯀꯣ ꯃꯣꯏ ꯊꯥꯒꯠꯂꯛꯄꯗꯣ ꯃꯣꯏꯁꯤ ꯊꯕꯛ ꯆꯠꯃꯤꯟꯅꯧꯔꯨꯔꯦꯕ ꯃꯣꯏꯒꯤꯁꯦ ꯃꯣꯏꯁꯤ ꯃꯥꯁꯤꯅꯅꯦ ꯑ ꯋꯥꯔꯦ ꯄꯣꯠꯂꯦ ꯆꯥꯛ ꯊꯣꯡꯕꯁꯨ ꯇꯜꯂꯦ ꯀꯩꯅꯣꯝꯃꯅ ꯏꯨꯔꯣ ꯈꯣꯠꯂꯨꯔꯣ ꯀꯥꯟꯗ ꯃꯥꯅ ꯅꯨꯄꯤꯗꯨꯗ ꯄꯥꯈꯣ ꯁꯤꯒ ꯅꯨꯄꯤꯗꯨ ꯆꯦꯜꯂꯒꯒ ꯂꯩꯔꯨꯔꯤꯕ ꯈꯪꯉꯕ
ꯏ
ꯃꯥꯅ ꯆꯠꯄꯤꯕ ꯌꯥꯏꯗꯅ ꯑꯩꯅ ꯈꯜꯂꯤꯅꯤꯤꯀꯣ ꯅꯨꯃꯤꯠꯇꯨꯗ ꯀꯩꯅꯣ ꯃꯥ ꯃꯣꯏ ꯆꯠꯃꯤꯟꯅꯔ ꯋꯥꯔꯦ ꯍꯥꯏꯕꯗꯣ ꯅꯨꯄꯤꯁꯦ ꯑꯃꯨꯛ ꯊꯥꯗꯣꯛꯈ꯭ꯔꯤꯁꯦ ꯈꯜꯂꯦꯕ
ꯑꯗꯨꯒ ꯏꯕꯦꯝꯃ ꯂꯣꯏꯍꯧꯋꯤ ꯐꯦꯁꯕꯨꯛ ꯅꯨꯄꯤꯅ ꯂꯥꯏꯚ ꯐꯕꯥꯎ ꯊꯥꯖꯔꯔꯣꯏ ꯌꯦꯡꯕ ꯌꯥ ꯌꯥꯝꯅꯌꯦ
ꯑꯗꯨ ꯇꯅꯦ ꯍꯥꯏꯗ ꯀꯩ ꯀ ꯇꯅ ꯍꯧꯔ ꯒꯦ ꯀꯥꯏꯀꯣ ꯀꯗꯣ ꯀꯠꯇ꯭ꯔꯣ ꯃꯥꯏ ꯃꯃꯤꯡꯗꯨꯒ ꯆꯞ ꯃꯥꯟꯅꯕ ꯀꯧꯏꯗꯅ ꯀꯥꯏꯀꯨꯗꯣ
ꯎꯝ ꯑꯗꯨꯒ ꯎ ꯊꯥꯒꯠꯂꯛꯏ ꯅꯨꯄꯤꯁꯤꯁꯨ ꯉꯥꯛꯇ꯭ꯔꯣ
ꯅꯨꯄꯤꯗꯨꯣ ꯑꯉꯥꯡꯅ ꯈꯪꯗꯦ ꯃꯀꯣꯛ ꯈꯔ ꯌꯥꯎꯗꯕ꯭ꯔꯥ ꯀꯩꯅꯣ ꯅꯠꯇ꯭ꯔꯒꯅ ꯃꯥꯅ ꯃꯥꯅ ꯑꯣꯏꯅꯤꯡꯕꯒꯤꯔꯥ ꯃꯌꯥꯝꯁꯦ ꯈꯪꯉꯒ ꯂꯧꯗ ꯌꯥꯔꯣꯏꯗꯅ
ꯎ ꯑꯗꯨꯒ ꯍꯥꯟꯅꯗꯤ ꯈꯔ ꯄꯥꯝꯃꯤ ꯒꯥꯇꯤꯗ ꯂꯩꯈ꯭ꯔꯦꯗꯅ ꯍꯟꯗꯛꯇꯤ ꯑꯅꯧꯕ
ꯒꯥꯔ ꯏ ꯃꯣꯏꯗ ꯂꯣꯏꯅ ꯍꯥꯟꯅ ꯂꯩꯔꯝꯗꯕ ꯄꯣꯠ ꯉꯥꯛꯇꯅꯦ ꯃꯣꯏꯗ ꯂꯩꯈ꯭ꯔꯤꯁꯦ ꯒꯥꯔꯤ ꯂꯩꯈ꯭ꯔꯦ ꯐꯤ ꯁꯨꯅꯕ ꯂꯩꯈ꯭ꯔꯦ ꯀꯣꯟ ꯂꯩꯈ꯭ꯔꯦ ꯌꯦꯡꯅꯕꯗꯨꯁꯨ ꯂꯩꯈ꯭ꯔꯦ
ꯎꯝ
ꯌꯥꯝꯅꯤ ꯀꯩꯅꯣꯇꯧ ꯂꯩ ꯃꯌꯥꯝꯁꯦ
ꯑꯗꯨꯗꯩ ꯃꯌꯥꯝꯅꯁꯨ ꯑꯗꯨꯝ ꯅꯨꯡꯉꯥꯏꯇꯕꯩ ꯃꯇꯦꯡ ꯑꯗꯨꯝ ꯄꯥꯡꯕꯤꯕꯅꯦ ꯍꯥꯏꯕ
ꯎꯝ ꯃꯥ ꯁꯨꯃꯥꯟ ꯇꯧꯔꯗꯤ ꯃꯥꯡꯖꯒꯦꯗꯅꯤ
ꯃꯥꯏ ꯅꯨꯄꯤꯗꯨ ꯀꯃꯥꯏ ꯇꯧꯔꯝꯅꯤ
ꯑꯩꯅ ꯍꯥꯏꯕ ꯃꯥꯒꯤ ꯅꯨꯄꯤꯗꯨ ꯄꯥꯎꯒ ꯀꯩꯁꯨ ꯏ ꯄꯥꯎꯒ ꯃꯤꯅ ꯍꯥꯏꯔꯛꯇꯔꯗꯤ ꯈꯪꯗꯧ ꯅꯨꯄꯤ ꯅꯠꯇꯦ ꯃꯥꯅꯦ ꯃꯈꯣꯡ ꯇꯥꯕꯤꯁꯨ ꯄꯥꯏꯗꯕ ꯃꯥꯟꯗ꯭ꯔꯣ ꯎꯝ
ꯑꯗꯨ ꯚꯗꯤꯑꯣꯒꯣ ꯀꯛꯈꯠꯂꯣꯅ ꯃꯦꯁꯦꯖ ꯁꯥꯔꯑ
ꯐꯌꯥ
ꯑꯗꯨ ꯚꯗꯤꯑꯣꯗꯣ ꯀꯛꯊꯠꯂꯣꯅ ꯃꯌꯥꯝꯅ ꯑꯃꯨꯛ ꯏꯁꯀ꯭ꯔꯤꯟ ꯁꯣꯠ ꯇꯧꯒ ꯊꯥꯒꯠꯍꯧꯋꯦꯕ ꯑꯗꯨ ꯚꯤꯗꯤꯑꯣꯗꯣ ꯀꯧꯊꯠꯂꯛꯑꯣꯅ ꯃꯦꯁꯦꯁ ꯊꯥꯔꯛꯑꯦ
ꯀꯅꯥꯅ ꯊꯥꯏ
ꯊꯒꯠꯄ ꯃꯤꯗꯨꯗ
ꯀꯗ ꯑꯣꯏꯔ
ꯀꯩꯅꯗꯦ ꯍꯥꯏꯕ ꯌꯥꯝꯅ ꯀꯩꯅꯣ ꯇꯧꯔꯤꯁꯤꯕ
ꯀꯌꯥ ꯁꯥꯥꯔꯕꯣ
ꯄꯀꯥ ꯂꯣꯏꯕ ꯀꯨꯏꯗꯔꯤ ꯅꯪ ꯆꯥꯔꯕꯣ
ꯇꯔꯦ
ꯎꯝ
ꯅꯣꯏ ꯀ
ꯍꯣꯏ ꯍꯪꯒꯥꯝꯒ ꯀꯩꯅꯣꯝ ꯆꯥꯔꯦꯗ ꯅꯣꯏ ꯀꯔꯤ ꯄꯤꯒꯦ ꯍꯣꯁꯇꯦꯜꯗ
ꯍꯂꯛ
ꯎꯝ
ꯍꯥꯋꯥꯏ ꯊꯣꯡꯉꯦꯕ ꯑꯗꯨ ꯍꯋꯥꯏꯗꯨ ꯆꯥꯅꯤꯡꯗꯕꯒꯤ ꯑꯩꯗꯣ ꯆꯝꯊꯣꯡ ꯑꯃ ꯊꯣꯡꯉꯦ ꯑꯂꯨꯒ ꯈꯥꯃꯦꯟ ꯑꯁꯤꯟꯕꯒ ꯇꯧꯔꯒ
ꯎꯝ
ꯉꯥꯒ ꯑꯝꯇ ꯌꯥꯎꯕꯖꯥꯗꯦ ꯉꯥꯔꯤ ꯈꯔ ꯊꯥꯛꯆꯜꯂꯛꯒꯦꯗ ꯑꯗꯨ ꯑꯗꯨꯒ ꯃꯣꯔꯣꯛ ꯑꯃ ꯃꯦꯠꯂꯦ ꯑꯗꯨꯒ ꯌꯦꯔꯨꯝ ꯑꯃ ꯍꯧꯔ ꯆꯥꯔꯦ
ꯎꯝ ꯃꯌꯥꯝꯅ ꯃꯉꯥꯜ ꯀꯞꯁꯦ ꯊꯩꯗꯣꯛꯅꯕ ꯃꯉꯥꯒꯤ ꯚꯤꯗꯤꯑꯣ ꯊꯥꯗꯔꯛꯦ ꯊꯥꯗꯣꯔꯛꯏ ꯏꯍ ꯄꯥꯊꯣꯏ
ꯎ ꯏ ꯀꯩꯅꯣ ꯀ ꯑꯃ ꯍꯤꯒꯣꯛꯀ ꯑꯉꯧꯕꯒ ꯇꯧꯗꯨꯅ ꯀꯥꯔꯤꯗꯅꯀꯣ
ꯎꯝ
ꯍꯄ
ꯈꯪꯉꯦ ꯈꯪꯉꯦ
ꯑꯗꯨ ꯑꯩꯈꯣꯏꯒꯤ ꯊꯥꯏꯅꯒꯤꯗꯣ
ꯎꯝ
ꯍꯥꯏ ꯄꯗꯣ
ꯎꯝ
ꯑꯔꯗ
ꯟ ꯍꯟꯇꯛ ꯍꯟꯇꯛ ꯊꯥꯔꯛꯑꯝꯕꯗꯣ
ꯑ ꯉꯥꯡ ꯊꯥꯒꯠꯂꯛꯑꯦ
ꯅꯪ ꯑꯣꯏꯏꯕ꯭ꯔꯣ
ꯑꯣꯏꯏꯌꯦ
ꯣꯏ ꯏꯅ ꯄꯜꯂꯤꯦꯔꯤꯔꯤꯕ
ꯃꯥꯅꯠꯇ ꯍ ꯃꯥꯅ ꯀꯥꯄꯗꯤ ꯃꯈꯣꯟ ꯑꯃ ꯇꯥꯕ
ꯎꯝ ꯑ ꯇꯥꯏ ꯑ ꯁꯤꯦ ꯀꯩꯕꯨ ꯆꯀꯥꯟꯗꯦꯗ
ꯁꯤ ꯃ ꯀ
ꯑꯗꯣ ꯀꯩꯅꯣ ꯃꯣꯏ ꯑꯦꯛꯖꯥꯝ ꯉꯁꯤ ꯊꯣꯛꯇꯕ꯭ꯔꯣ ꯄꯔꯤꯈꯥ
ꯊꯣꯏꯁꯦ ꯑꯩꯡꯁꯨ ꯊ ꯅꯤꯡꯊꯧꯒꯕ ꯊꯕ
ꯅꯪ ꯌꯨꯝ ꯀꯔꯀꯥꯟ ꯆꯠꯀꯦ ꯍꯥꯏꯕꯗꯨꯗꯤ
ꯈꯜꯦ ꯂꯩ ꯂꯖꯅꯤ ꯁ ꯄꯁꯅꯦ ꯂꯩꯅꯤꯁ ꯄ ꯀꯥꯏ ꯂꯩ ꯀꯁꯤ
ꯄꯥꯟꯊꯣꯛꯈꯣ ꯑꯗꯨ ꯃ
ꯋꯥꯁꯤ
ꯑ ꯑꯩ ꯄꯔꯤꯈꯥꯒ ꯍꯟꯗꯛ ꯊꯥ ꯊꯥꯕ ꯉꯝꯃꯔꯣꯏꯗꯦ ꯀꯥꯏꯗꯒꯤ ꯑꯦꯛꯃꯛ ꯄꯟꯅꯤꯡꯗꯦ ꯍꯪꯕꯛꯏ ꯕ ꯃꯌꯥꯝꯗꯣ ꯕꯤꯠꯀꯔꯣꯏ ꯍꯥꯜꯂꯦ ꯈꯔ ꯈꯪꯕ ꯌꯧꯔꯛꯑꯕꯨꯗꯤ ꯐꯕ
ꯈꯟꯕ ꯉꯝꯗꯧ ꯃꯥꯟꯗꯕꯅꯦ ꯃꯣꯏꯒꯤ ꯀꯣꯏꯁꯟꯁꯦ ꯑ ꯃꯟ ꯋꯥꯍꯪ ꯀꯗ
ꯀꯩꯅꯣ ꯍꯥꯏꯗꯤ ꯈꯥꯏꯗꯣꯛꯄ ꯂꯥꯟꯕꯒꯤ ꯈꯥꯏꯗꯣꯛꯄꯗꯣ ꯌꯥꯎꯗꯦ ꯃꯇꯤꯛ ꯃꯣꯏꯁꯨ ꯐꯖꯅ ꯀꯩꯅꯣ ꯇꯧꯋꯦ ꯍꯥꯏꯕ
ꯑꯁꯂꯅꯤ ꯑꯄꯥ ꯑꯗꯗꯤ ꯌꯥꯔꯣꯏ ꯄꯨꯟꯁꯤꯗ ꯇꯥꯗ꯭ꯔꯤꯕ ꯑꯩꯈꯣꯏ ꯖꯒꯣꯏ ꯃꯈꯜ ꯃꯌꯥꯝ ꯑꯃ ꯇꯝꯃꯦ ꯑꯗꯨ ꯃꯅ ꯍꯪꯉꯩꯖꯒꯗꯅ ꯄꯨꯁꯤꯗ ꯊꯥꯖ
ꯑꯩꯁꯨ ꯇꯥꯗ ꯑꯩ ꯑꯁ ꯑꯩ ꯁꯤꯁꯨꯨꯡ ꯉꯝ ꯉꯝꯃꯔꯣꯏ ꯈꯜꯂꯦ ꯑꯗꯨꯝ
ꯌꯥꯝ ꯃꯅꯨꯡ ꯊꯤꯠꯅ ꯄꯥꯗ꯭ꯔꯗꯤ ꯈꯪꯕ ꯉꯝꯃꯣꯏ ꯑꯗꯒꯤ ꯃꯣꯏꯅ ꯃꯤꯔꯤ ꯀꯣꯏꯐꯝ ꯌꯦꯡꯐꯝ ꯍꯥꯄꯛꯁꯤꯡꯗꯣ ꯑꯩꯈꯣꯏ ꯐꯩꯅꯥꯟꯜꯂꯤ ꯇꯝꯃꯦ ꯈꯟꯕꯅꯦ ꯑꯩꯈꯣꯏꯅ ꯑ ꯇꯝꯃꯛꯏꯕꯁꯤꯡꯗꯣ ꯑꯇ ꯌꯥꯎꯗꯦ ꯍꯥꯏꯕ ꯀꯩꯅꯣ ꯈꯪꯗꯦ ꯍꯥꯏꯕ
ꯑꯗꯣ ꯃꯔꯨ ꯑꯣꯏꯅ ꯑꯩꯈꯣꯏꯅ ꯇꯝꯃꯤꯉꯤꯁꯦ ꯌꯥꯝꯅ ꯆꯥꯎꯃꯟꯕꯒꯤꯅꯦ ꯑꯩꯈꯣꯏꯅꯁꯨ ꯊꯦꯡꯉꯝꯗꯕꯗ
ꯎꯝ
ꯅꯣꯔꯠꯇꯒꯤ ꯁꯥꯎꯠ ꯐꯥꯎꯒꯤ ꯃꯣꯏ ꯃꯐꯝ ꯄꯤꯔꯦ ꯑꯗꯨ ꯀꯩꯅꯣ ꯇꯧ ꯍꯥꯏꯕ ꯈꯔ
ꯑꯗꯨꯅꯦ ꯑꯩꯅ ꯍꯥꯏꯁꯤꯦ ꯑꯗꯨ ꯑꯗꯨ ꯑꯣꯏꯔꯁꯨ ꯑꯩꯈꯣꯏ ꯇꯝꯃꯤ ꯃꯌꯥꯝꯗꯣ ꯑꯩꯈꯣꯏꯅ ꯈꯔ ꯇꯝꯖꯕ ꯃꯃꯤꯡꯈꯩꯗꯣ ꯑꯃꯠꯇꯁꯨ ꯌꯥꯎꯗꯅ ꯑꯗꯨ ꯑꯣꯏꯔꯗꯤ ꯈꯪꯉꯤꯗꯅ ꯑꯣ ꯁꯤꯅ ꯃꯌꯥꯝ ꯂꯩ ꯃꯊꯛꯇ ꯂꯩꯕꯅꯦ ꯑꯗꯣ ꯑꯣ ꯑꯩꯈꯣꯏꯅ ꯇꯝꯃꯤꯕ ꯑꯩꯈꯣꯏꯅ ꯀꯩꯕꯨꯙꯤꯁꯀꯤ ꯑꯩꯒꯤ ꯇꯃꯤ ꯃꯌꯥꯝꯗꯨ ꯀ ꯎꯝ ꯌꯥꯎꯗꯦ ꯍꯥꯏꯕ ꯃꯣꯏꯗꯤꯗ
ꯑꯗꯨꯅꯦ ꯀꯔꯤ ꯑꯩꯈꯣꯏꯅꯗꯁꯤ ꯁꯤꯂꯦꯕꯁꯁꯦ ꯃꯥꯟꯅꯗ꯭ꯔꯖꯥꯠꯂꯣ
ꯑꯗꯨ ꯁꯔꯨꯕꯗꯤꯀꯣ ꯑꯃ ꯑꯍꯥꯟꯕ ꯆꯗꯣ
ꯎꯝ
ꯑꯗꯨ ꯐꯖꯅ ꯄꯥꯕꯗ ꯑꯗꯨꯗꯤ ꯉꯝꯅꯤꯗꯅ
ꯎꯝ
ꯑꯍꯥꯟꯕꯒꯤꯗꫭ
ꯎꯝ
ꯑꯗꯨꯗꯨ ꯐꯖꯅ ꯄꯥꯕꯗ ꯑꯗꯨꯗꯒꯤ ꯃꯥꯥꯛ ꯆꯥꯝꯃ
ꯎꯝ ꯃꯥꯛ ꯆꯥꯝꯃꯗꫭ ꯍꯣꯏ ꯑꯗꯨ ꯃꯣꯏꯗꯣ ꯍꯟꯗꯛꯇꯤ ꯂꯨꯏ ꯍꯥꯏꯕ ꯑꯃꯨꯛꯀ ꯍꯦꯟꯅ
ꯈꯪꯗꯦ ꯃꯣꯏꯅꯗꯤ ꯍꯟꯗꯛꯀꯤ ꯁꯤꯒꯤ ꯃꯇꯝꯁꯤꯗ ꯊꯥꯕꯁꯤꯅ ꯂꯥꯏ ꯑꯗꯨꯒ ꯃꯊꯪꯒꯤ ꯅꯤꯡꯊꯝ ꯊꯥꯗ ꯊ ꯊꯥꯗꯧꯗꫭ
ꯎꯝ
ꯑꯗꯨꯝ ꯆꯍꯤ ꯈꯨꯗꯤꯡꯒꯤ ꯅꯤꯡꯊꯝꯊꯥꯅ ꯑꯗꯨꯝ ꯂꯨꯏ ꯂꯨꯏ ꯍꯥꯏ ꯒ꯭ꯌꯥꯟ ꯇꯥ ꯍꯗ
ꯑꯦ ꯑꯩꯅ ꯍꯧꯖꯤꯛ ꯍꯣꯔꯦꯟ ꯌꯦꯡꯕ ꯅꯉꯣꯟ ꯑꯃ ꯊꯥꯕꯅꯦꯕ ꯃꯣꯏꯁꯦ ꯑ ꯍꯣꯁꯄꯤꯇꯥꯜꯖꯤ ꯀ ꯀꯥꯏ ꯑꯨꯝꯕꯩ ꯗꯤ ꯇꯝꯕ ꯑꯣꯏꯗꯣꯏꯕ ꯂꯤꯁꯤꯡ ꯑꯍꯨꯝ ꯑꯍꯨꯝꯈꯛ ꯊꯥ ꯇꯔꯨꯛꯀꯤ ꯔꯦꯖꯤꯁꯇ꯭ꯔꯦꯁꯟ ꯐꯤꯁꯦ ꯂꯤꯁꯤꯡ ꯑꯍꯨꯝꯈꯛ
ꯑꯩꯈꯣꯏ ꯁꯤꯒꯤꯔ ꯑꯩꯈꯣꯏ ꯁꯤꯈꯤ ꯆꯔꯁꯤꯦꯔꯥ
ꯅꯠꯇꯦ ꯅꯠꯇꯦ ꯈꯪꯗꯦ ꯑꯃ ꯊꯦꯡꯅꯕ ꯑꯗꯨꯒ ꯂꯩꯐꯝ ꯆꯥꯐꯝ ꯀꯩꯀꯥꯁꯦ ꯍꯧꯖꯤꯛꯀꯤ ꯀꯩꯅꯣꯁꯤꯅ
ꯍꯣꯏ ꯑꯗꯨꯗꯨꯝ ꯄꯨꯊꯣꯛꯇꯣꯏ ꯃꯥꯜꯂꯦꯕ
ꯎꯝ
ꯑꯗꯨꯒ ꯊꯥꯒꯤ ꯏꯁꯇꯥꯏꯄꯦꯟꯁꯦ ꯂꯤꯁꯤꯡ ꯅꯤꯄꯥꯟꯗꯩ ꯍꯧꯔ ꯇ꯭ꯔꯥꯅꯤꯊꯣꯏ ꯐꯥꯎ ꯐꯪꯅꯤꯌꯦ
ꯑꯗꯨꯝ ꯆꯥꯎꯗꯤ ꯆꯥꯎꯔꯤꯅꯤ
ꯎꯝ ꯑꯗꯨꯒ ꯃꯣꯏꯅ ꯃꯐꯝ ꯊꯕꯛꯀꯤ ꯄꯤꯗꯣꯏꯁꯤꯅ ꯃꯉꯥ ꯁꯨꯕ ꯍꯣꯇꯦꯜꯗ ꯐꯥꯏꯚ ꯏꯁꯇꯥꫪ ꯍꯣꯇꯦꯜꯗ
ꯍꯥ
ꯅꯍꯥꯃꯨꯛꯀꯤ ꯅꯨꯄꯥꯗꫭ ꯅꯨꯄꯥꯝ ꯐꯣꯟ
ꯍꯣꯏ ꯑꯗꯨ ꯈꯪꯗꯦ ꯁꯤꯁꯤ ꯀꯅꯥꯅꯣ ꯃꯣꯏꯅ ꯁꯤꯗ ꯇꯧꯔꯛꯄꯅꯦ ꯊꯥ ꯇꯔꯨꯛ ꯇꯝꯗꯣꯏꯅꯦ ꯑꯗꯨꯗꯤ ꯑꯩꯈꯣꯏꯗꯤ ꯍꯟꯖꯟ ꯍꯟꯖꯟ ꯇꯝꯃ ꯀꯩ
ꯋꯥꯏ ꯂꯥꯏꯔꯤꯛ ꯇꯝꯕ
ꯑꯁ ꯑꯩꯖꯨ ꯇꯝꯅꯤꯡꯗꯦꯗ ꯇꯜꯂꯤ
ꯂꯥꯏꯔꯤꯛ ꯅꫭꯏ ꯅꯅꯥꯎꯄꯤꯒꯤ ꯂꯩꯕꯝ
ꯊꯤꯔꯤꯅꯦ ꯀꯟꯅ
ꯃꯥ ꯃꯀꫭꯛ ꯉꯥꯎꯔꯤ
ꯆꯤꯡꯗꯣ ꯂꯝ ꯑꯁꯤ
ꯎꯝ
ꯑꯗꯨꯒꯨꯝꯕꯗ ꯑꯩꯈꯣꯏꯅ ꯊꯥꯏꯅ ꯂꯩꯔꯝꯕꯒꯤꯗꯤ ꯃꯌꯥꯝ ꯂꯩꯌꯦ ꯍꯣꯏꯗ